ꯍꯜꯂꯣ
ꯍꯜꯂꯣ ꯇꯥꯏꯀꯣ
ꯎꯝ ꯎꯝ ꯎꯝ ꯇꯥꯏꯌꯦ
ꯀ꯭ꯔꯤ ꯇꯧꯔ ꯂꯩꯕ꯭ꯔꯣ ꯏꯕꯦꯝꯃꯥ
ꯎꯝ ꯑꯉꯥꯡ ꯅꯥꯕꯒꯤꯀꯣ ꯄꯨꯔꯒ ꯐꯝꯃꯦ ꯃꯄꯥꯟꯗ
ꯑꯣ ꯍꯧ ꯍꯧꯒꯠꯄ ꯀꯨꯏꯈ꯭ꯔꯕ꯭ꯔꯣ
ꯎꯝ ꯍꯧꯒꯠꯄ ꯀꯨꯏꯈ꯭ꯔꯦ ꯕꯦꯠꯇ ꯂꯩꯔꯒ ꯃꯥꯅ ꯑꯩꯒꯤ ꯈꯨꯠ ꯅꯥꯏꯌꯦ ꯅꯥꯏꯌꯦ ꯑꯗꯨꯝ ꯍꯥꯏꯔꯒ ꯂꯩꯌꯦ ꯄꯨ ꯍꯥꯏꯕꯒꯤ ꯄꯨꯑꯦ
ꯑꯣ ꯀꯔꯤꯒꯤ ꯈꯨꯠ ꯅꯥꯕ꯭ꯔꯥꯀꯣ ꯅꯪꯒꯤ ꯑꯉꯥꯡꯁꯦ
ꯑꯩꯒꯤ ꯑꯉꯥꯡꯁꯦ ꯃꯥꯒꯤ ꯈꯨꯠꯁꯦ ꯕꯦꯁꯤꯟ ꯀꯥꯞꯄ ꯐꯥꯏꯚ ꯏꯌꯥꯔꯁꯀꯤꯀꯣ
ꯑꯣ
ꯑꯗꯨꯒꯤ ꯅꯥꯈ꯭ꯔꯕ
ꯎꯝ ꯑꯗꯨꯗꯤ ꯅꯥꯏꯌꯦꯅ ꯃꯤ ꯌꯥꯝ ꯍꯥꯏꯅꯦ ꯌꯥꯝ ꯅꯨꯡꯁꯤꯈ꯭ꯔꯦꯀꯣ ꯑꯉꯥꯡꯁꯦ
ꯎꯝ ꯃꯥ ꯆꯥꯛ ꯆꯥꯕ ꯌꯥꯔ ꯐꯝꯒꯅꯤ ꯑꯉꯥꯡ ꯂꯧꯔꯒ ꯐꯝꯒꯅꯤ
ꯃꯥꯅ ꯊꯕꯛ ꯆꯠꯀꯅꯨ ꯗꯨꯀꯥꯟꯗ ꯆꯠꯀꯅꯨ ꯀꯣ ꯃꯥ ꯗꯨꯀꯥꯟꯗ ꯆꯠ ꯀꯅꯨꯀꯣ ꯑꯗꯨꯝ ꯍꯥꯏꯔ ꯂꯩꯍꯦ ꯍꯦꯛ ꯍꯧꯒꯠꯂ ꯑꯩꯒꯤ ꯀꯨꯟ ꯅꯥꯏꯌꯦ ꯉꯁꯤꯗꯤ ꯅꯪ ꯑꯁꯤꯗ ꯐꯝꯃꯣ ꯐꯝꯃꯣ ꯍꯥꯏ
ꯑꯣ ꯑꯣ ꯅꯨꯡꯁꯤꯈ꯭ꯔꯦꯗ
ꯑꯗꯨꯗꯤ ꯅꯪ ꯆꯠꯂꯣꯏꯀꯣ
ꯍꯣꯏ ꯆꯠꯂꯣꯏ ꯉꯁꯤꯗꯤ ꯁꯤꯗ ꯐꯝꯃꯅꯤ
ꯑꯣ ꯑꯣ ꯐꯩ ꯑꯗꯨꯗꯤ꯫
ꯅꯪꯒꯤꯗꯃꯛ ꯍꯤꯡꯕꯅꯤꯅ꯫ ꯆꯠꯀꯅꯨ ꯍꯥꯏꯕꯁꯤꯗꯤ ꯃꯥꯁꯨ ꯃꯔꯝ ꯌꯥꯝ ꯂꯩꯕꯅꯤ꯫
ꯎꯝ
ꯑꯩꯅ ꯀꯔꯤꯅꯣꯃ ꯑꯥ ꯪꯪꯒꯤ ꯑꯉꯥꯡꯕꯨ ꯅꯍꯥꯟ ꯀꯣ꯫
ꯎꯝ
ꯑꯩꯅ ꯎꯝ ꯀꯔꯤꯅꯣ ꯅꯪꯕꯨ ꯂꯧꯒꯦ ꯍꯥꯏꯔꯒ ꯑꯁ꯫ ꯅꯪꯗꯤ ꯕꯦꯕꯤ ꯂꯩꯕꯁꯤꯗꯤ ꯍꯥꯏꯅꯦ ꯑꯩꯉꯣꯟꯗ꯫
ꯑꯣ
ꯑꯩꯅ ꯄꯣꯁꯦ ꯍꯥꯏꯔꯒ ꯑꯁ ꯅꯪ ꯑꯩ ꯑꯁꯤꯗ ꯕꯦꯕꯤ ꯂꯩ ꯍꯥꯏꯕꯀꯣ ꯃꯥꯁ ꯇꯨ ꯒ꯭ꯌꯥꯟ ꯇꯥꯎꯕꯅꯦ
ꯐꯥꯏꯚ ꯏꯌꯥꯔꯁ ꯁꯨꯈ꯭ꯔꯕꯅꯤꯅ ꯒ꯭ꯌꯥꯟ ꯃ ꯌꯥꯝ ꯇꯥ ꯃꯥꯜꯂꯦ ꯁꯤ ꯅꯨꯄꯥ꯫
ꯎꯝ
ꯆꯥꯛꯇꯤ ꯊꯣꯡꯉꯕ꯭ꯔꯣ꯫
ꯎꯝ ꯆꯥꯛꯇꯤ ꯑꯩꯒꯤ ꯏꯅꯥꯎꯅꯨꯄꯤꯅ ꯊꯣꯡꯕꯤꯈ꯭ꯔꯦ ꯑꯩ ꯉꯁꯥꯏꯗꯨ ꯌꯨꯡ ꯍꯥꯡꯔꯒ ꯑꯃꯨꯛ ꯇꯨꯝꯅꯤꯡꯈ꯭ꯔꯕ꯫ ꯑꯗꯨꯒꯤ ꯇꯨꯝꯔꯒ ꯑꯉꯥꯡꯁꯨ ꯇꯨꯝꯕꯒꯤ ꯃꯥ ꯃꯥ ꯃꯥ ꯍꯥꯏꯔꯒ ꯑꯩꯒꯤ ꯈꯨꯠ ꯅꯥꯑꯦ-ꯅꯥꯑꯦ ꯍꯥꯏꯔꯒ ꯍꯦ ꯍꯦꯠꯇ ꯍꯧꯒꯠꯄ꯫ ꯑꯗꯨꯒ ꯑꯩꯅ ꯍꯣꯏ ꯍꯣꯏ ꯇꯨꯝ ꯇꯨꯃꯛꯀꯅꯣ ꯑꯃꯨꯛ ꯇꯨꯝꯕ ꯑꯗꯨꯝ ꯇꯧꯕ꯫
ꯎꯝ ꯑꯉꯥꯡ ꯂꯩꯕꯁꯦ꯫ ꯊꯕꯛꯇꯤ ꯑꯁ ꯑꯗꯨꯝ ꯇꯧꯅꯤꯡꯅꯤꯡꯕ ꯃꯇꯝꯗ ꯇꯧꯕ ꯌꯥꯗꯕ ꯃꯥꯜꯂꯦ ꯀꯣ꯫
ꯑꯩꯁꯨ ꯑꯁ ꯉꯁꯤ ꯀꯔꯤ ꯇꯧꯁꯤꯔꯥ ꯈꯪꯗꯦ ꯌꯨꯝꯗ ꯂꯩꯔꯒ ꯑꯗꯨꯝ ꯋꯥꯔꯤ ꯁꯥ ꯁꯥꯔꯒ ꯂꯩꯁꯤꯔꯥ ꯈꯅꯤ
ꯍꯝ ꯋꯥꯔꯤ ꯁꯥ ꯁꯥꯔꯥ ꯂꯩ ꯋꯥꯔꯤ ꯁꯥ ꯁꯥꯔꯥ ꯂꯤꯌꯦꯅꯦ ꯑꯗꯨꯝ꯫
ꯎꯝ ꯋꯥꯔꯤ ꯁꯥꯅꯤꯡꯔꯤꯅꯦ ꯍꯧꯖꯤꯛꯀꯥꯟ꯫
ꯑꯁꯤ ꯃꯤꯁꯨ ꯌꯥꯝ ꯂꯩꯕꯀꯣ ꯃꯇꯝ ꯃꯠ ꯇꯝ ꯂꯩꯕꯅꯦ ꯑꯗꯨ ꯑꯣꯏꯔꯁꯨ ꯃꯤꯁꯦ ꯑꯔꯂꯤ ꯃꯣꯔꯅꯤꯡꯗ ꯈꯔ ꯐ꯭ꯔꯤ ꯑꯣꯏꯕ ꯃꯤ ꯂꯩꯒꯅꯤ꯫ ꯑꯗꯨꯒ ꯑꯥꯐꯇ꯭ꯔꯅꯨꯟꯗ ꯆꯥꯛ ꯆꯥꯕ ꯂꯣꯏꯕ ꯀꯥꯟꯗ ꯄꯨꯡ ꯍꯥ ꯋꯥꯟ ꯇꯨ ꯒꯥꯏꯗ ꯕꯤ ꯑ ꯌꯥꯝ ꯂꯩꯕ ꯂꯩꯒꯅꯤ ꯑꯗꯨꯒ꯫ ꯏꯚꯤꯟꯅꯤꯡꯗ ꯅꯥꯏꯟ ꯇꯦꯟ ꯇꯥꯔꯗꯤ ꯑꯗꯨꯝ ꯋꯥꯔꯤ ꯁꯥꯅꯤꯡꯉꯥꯏ ꯃꯤ ꯌꯥꯝꯕꯅꯤ꯫
ꯑꯗꯨꯀꯥꯟꯗꯅꯦ ꯑꯩꯅ ꯐꯖꯟꯅ ꯋꯥꯔꯤ ꯁꯥꯕꯗꯣ꯫ ꯅꯥꯏꯟ ꯇꯦꯟ ꯆꯥꯛ ꯆꯥꯕ ꯂꯣꯏꯔꯒꯀꯣ
ꯑꯩꯈꯣꯏ ꯑꯥ ꯃꯦꯝꯈꯣꯏ ꯐꯖꯥ ꯐꯖꯕ ꯃꯥꯅꯅꯥ ꯂꯣꯏꯝ
ꯑꯣ ꯄꯥꯏꯌꯨ ꯀꯣ ꯅꯪꯒꯤ ꯃꯈꯣꯟꯁꯦ ꯇꯥꯗꯔ꯭ꯦꯅꯦ
ꯍꯜꯂꯣ
ꯇꯥꯈ꯭ꯔꯕꯣ
ꯍꯜꯂꯣ ꯇꯥꯕ꯭ꯔꯥ ꯎꯝ ꯑꯁ ꯅꯪꯒꯤ ꯅꯦꯠꯋ꯭ꯥꯔꯛ ꯁꯦ ꯐꯠꯇꯦꯅꯦ
ꯍꯧꯖꯤꯛꯇꯤ ꯇꯥꯈ꯭ꯔꯦ ꯉꯁꯥꯏ ꯇꯥꯗꯕ
ꯑ ꯍꯣꯏ ꯐꯖꯅ ꯇꯥꯈ꯭ꯔꯦ ꯍꯧꯖꯤꯛꯇꯤ
ꯎꯝ ꯑꯩꯅꯗꯤ ꯃꯦꯡꯒꯣ ꯐꯖꯅ ꯇꯥ ꯇꯥ ꯇꯥꯔꯥꯂꯩ ꯅꯥꯂꯥꯗ ꯍꯥꯏꯅ ꯈꯥ ꯍꯥꯏꯕ
ꯑꯣ ꯑꯣ
ꯐꯖꯕ ꯑꯃ ꯌꯥꯝ ꯍꯥꯎꯒꯦ ꯇꯧꯕ ꯑꯃꯀꯣ ꯇꯥꯔ ꯂꯩ ꯅꯥꯂꯥꯗ
ꯃꯦꯡꯒꯣ ꯐꯖꯕ ꯑꯃ ꯑꯩꯒꯤ ꯕꯣꯇꯜꯗ ꯑꯩ ꯊꯝꯈ꯭ꯔꯥꯕꯅꯦ
ꯑꯝ
ꯑꯩꯈꯣꯏ ꯌꯨꯝꯗ ꯅꯪ ꯂꯥꯛꯀꯦ ꯍꯥꯏꯔꯗꯤ ꯂꯥꯛꯔꯒ ꯆꯥꯎ
ꯑꯩꯈꯣꯏ ꯌꯨꯨꯝꯗ ꯃꯦꯡꯒꯣ ꯌꯥꯝ ꯄꯥꯜꯂꯥ ꯂꯩꯌꯦꯗ
ꯑꯩ ꯑꯩꯒꯤ ꯃꯦꯡꯒꯣꯁꯨ ꯌꯥꯝ ꯍꯥꯎꯋꯦꯅꯦ ꯅꯪ ꯆꯥꯒꯦ ꯍꯥꯏꯔꯗꯤ ꯂꯥꯛꯑꯣꯀꯣ ꯂꯥꯞꯇꯕꯅꯤꯅ ꯑꯩꯈꯣꯏꯒꯤ ꯌꯨꯝꯁꯦ ꯃꯅꯥꯛꯇ ꯑꯗꯨꯝ ꯂꯩꯕꯅꯤꯅ
ꯑꯥ ꯑꯩꯈꯣꯏ ꯃꯦꯡꯒꯣꯁꯦ ꯃꯨꯟꯕ ꯍꯧꯖꯤꯛꯗꯤ ꯂꯣꯏ ꯇꯥꯔꯛꯈ꯭ꯔꯦ ꯀꯦꯔꯛꯈ꯭ꯔꯦ ꯂꯩꯔꯔꯣꯏ ꯆꯥꯅꯤꯡꯔ꯭ꯁꯨ ꯂꯩꯔꯔꯣꯏ ꯍꯧꯖꯤꯛꯇꯤ ꯅꯍꯥꯟ ꯌꯥꯝꯕ ꯀꯥꯟꯗꯗꯤ ꯆꯥꯅꯤꯡꯗ꯭ꯔꯕ ꯄꯦꯟꯈ꯭ꯔꯕ ꯍꯧꯖꯤꯛꯇꯤ ꯑꯃꯨꯛ ꯆꯥꯅꯤꯡꯕ ꯍꯧꯔꯦꯀꯣ
ꯍꯣꯏ ꯑꯁ ꯑꯦ ꯑꯩꯈꯣꯏꯗꯨꯁꯨꯅꯦ ꯃꯦꯡꯒꯣꯁꯦ ꯌꯥꯝ ꯄꯥꯟꯕ ꯃꯤ ꯂꯣꯏꯅꯃꯛꯅ ꯑꯗꯨꯝ ꯆꯥ ꯆꯥꯔꯒ ꯂꯩꯕ ꯑꯩꯅꯁꯨ ꯌꯥꯝ ꯆꯥꯈ꯭ꯔꯕꯅꯤ
ꯃꯤꯒꯤꯗꯤ ꯃꯨꯟꯗꯕ ꯍꯧꯖꯤꯛꯀꯥꯟꯅ ꯃꯨꯟꯕ ꯍꯥꯎꯕ ꯂꯩꯌꯦ ꯑꯗꯣ ꯑꯩꯈꯣꯏꯒꯤꯗꯤꯀꯣ ꯑꯩꯈꯣꯏꯒꯤꯅ ꯈ꯭ꯋꯥꯏꯗꯒꯤ ꯐꯥꯔꯁꯇ ꯃꯨꯟꯕ
ꯎꯝ
ꯐꯥꯔꯁꯇ ꯃꯤꯒꯤ ꯑꯃꯁꯨ ꯃꯣꯟꯗ꯭ꯔꯤꯉꯩꯗꯒꯤ ꯆꯥꯕ ꯍꯧꯔꯕꯅꯦꯁꯦ ꯀꯨꯏꯔꯕꯅꯦ ꯑꯩꯈꯣꯏꯒꯤꯁꯦ ꯑꯗ ꯌꯥꯝ ꯄꯥꯟꯕ ꯃꯆꯥꯁꯤꯀꯣ ꯅꯣꯏꯒꯤ ꯌꯥꯝ ꯆꯥꯔꯕ ꯎ ꯄꯨꯔꯥ ꯀꯅꯥꯁꯨ ꯃꯨꯟꯗ꯭ꯔꯤꯉꯩꯗ ꯑꯩꯈꯣꯏꯒꯤꯅ ꯍꯥꯟꯅ ꯆꯥꯏꯌꯦꯕꯥ
ꯎꯝ ꯑ ꯑꯗꯨꯗꯤ ꯑꯩꯈꯣꯏꯒꯤ ꯍꯥꯟꯅ ꯂꯣꯏꯈ꯭ꯔꯅꯤꯅꯦꯀꯣ
ꯍꯣꯏ ꯑꯗꯨꯒꯤ ꯑꯈꯣꯏꯒꯤ ꯍꯥꯟꯅ ꯂꯣꯏꯒꯗꯧꯔꯤꯕ ꯃꯤꯒꯤꯗꯤ ꯍꯧꯖꯤꯛꯅ ꯆꯥꯕ ꯍꯧꯔꯤꯅꯤ
ꯎꯝ ꯅꯣꯏꯒꯤ ꯃꯦꯡꯒꯣꯁꯨ ꯀꯌꯥ ꯂꯩꯕ꯭ꯔꯣ ꯃꯤꯡꯒꯣ ꯇ꯭ꯔꯤꯁꯦ ꯀꯌꯥ ꯀꯌꯥ ꯂꯩꯕ꯭ꯔꯣ
ꯃꯌꯥꯝ ꯂꯩꯌꯦ
ꯎꯝ
ꯃꯉꯥꯒꯨꯝꯕ ꯂꯩꯌꯦ
ꯑꯣ
ꯑꯃꯗꯤ ꯄꯥꯟ ꯗꯤꯁ ꯏꯌꯔꯗꯤ ꯑꯃꯗꯤ ꯄꯥꯟꯗꯕ ꯑꯁꯤ ꯑ ꯄꯥꯟꯗꯤ ꯄꯥꯟꯕꯅꯦ ꯑꯗꯨ ꯃꯥꯅꯤ ꯉꯥꯛꯇ ꯄꯥꯟꯕꯀꯣ ꯃꯥꯁꯦ ꯎꯝ
ꯀꯨꯏꯗ꯭ꯔꯤꯕ ꯃꯥꯂꯤꯅꯦ ꯃꯥꯒꯤ ꯇ꯭ꯔꯤꯁꯦ
ꯅꯠꯇꯦ ꯑ ꯀꯩꯔ ꯃꯥꯒꯤ ꯇ꯭ꯔꯤꯁꯦ ꯈꯔ ꯐꯖꯗ꯭ꯔꯕ ꯃꯥꯜꯂꯦ ꯗꯤꯁ ꯏꯌꯔꯁꯦ ꯑꯗꯨꯒꯤ ꯃꯥꯅꯤ ꯉꯥꯛꯇ ꯄꯥꯟꯕ ꯁꯤꯔꯛꯄ ꯃꯅꯥꯒꯨꯝꯕꯅꯤ ꯁꯤ ꯃꯈꯥꯗ ꯃꯥꯏ ꯇꯧꯕꯀꯣ ꯑꯩꯈꯣꯏꯅ ꯑꯇꯨꯒꯤꯔꯥ ꯈꯪꯗꯦ
ꯑꯁ ꯌꯥꯗꯦꯍꯦ ꯅꯣꯏ ꯐꯖꯅ ꯂꯩꯒꯗꯕꯅꯤꯗ
ꯎꯝ
ꯅ ꯑꯈꯣꯏ ꯏꯆꯦ ꯑꯃ ꯂꯩꯌꯦꯗꯅ ꯑꯥꯗ ꯑꯥ ꯔꯣꯝꯗ ꯊꯕꯛ ꯇꯧꯕ ꯏꯆꯦꯗꯣ
ꯎꯝ
ꯃꯥꯁꯨ ꯉꯁꯤ ꯊꯕꯛ ꯆꯠꯀꯦꯔꯥ ꯆꯠꯂꯣꯏꯔ ꯈꯪꯗꯦꯅꯦ ꯃꯥꯒꯤ ꯈꯣꯡ ꯅꯥꯔꯗꯤ ꯉꯁꯤꯁꯨ ꯆꯠꯂꯣꯏꯗꯕ ꯃꯥꯜꯂꯦ ꯑꯗꯨ ꯑꯣꯏꯔꯁꯨ ꯑꯗꯨꯝ ꯀꯣꯜ ꯇꯧꯔꯒ ꯑꯗꯨꯝ ꯂꯩꯔꯗꯤꯗꯣ ꯌꯥꯗꯤ ꯌꯥꯏꯗꯀꯣ
ꯎꯝ
ꯊꯕꯛ ꯆꯠꯇ꯭ꯔꯁꯨ
ꯉꯥꯏꯈꯣꯖ ꯎꯝ
ꯑꯩ ꯀꯣꯜ ꯇꯧꯕꯤꯗ꯭ꯔꯦ
ꯑꯩꯅ ꯑꯁꯤꯗ ꯄꯝꯀꯤꯝ ꯂꯤꯡꯕꯗꯨ ꯃꯄꯥꯟꯗ ꯂꯤꯡꯕꯅꯦꯕ ꯑꯗꯨ ꯐꯖꯅ ꯍꯥꯎꯕꯗꯤ ꯍꯧꯕꯅꯤ ꯑꯗꯨꯒ ꯎꯝ ꯂꯩꯕꯥꯛꯇꯣ ꯃꯤ ꯑꯃꯅ ꯀꯣꯊꯣꯛꯄꯤꯕ ꯀꯣꯊꯣꯛꯄꯤꯕ ꯇꯧꯕꯒꯤ ꯄꯥꯟꯕꯤ ꯁꯤꯒꯗꯧꯔꯁꯦ ꯅꯍꯥꯟꯗꯤ ꯄꯥꯟ ꯐꯤ ꯌꯥꯝ ꯐꯖꯔꯒ ꯍꯥꯎꯕ ꯀꯥꯟꯗꯗꯤꯀꯣ ꯐꯖꯅ ꯍꯥꯎꯔꯒ ꯃꯄꯥꯟꯗ ꯍꯥꯎꯕꯒꯨꯝꯅ ꯐꯖꯅ ꯄꯥꯟꯕꯤꯗꯣ ꯍꯥꯎꯕꯅꯤ ꯍꯧꯖꯤꯛꯇꯤ ꯌꯦꯂꯣ ꯑꯣꯏꯕ ꯍꯧꯔꯦ ꯂꯩꯕꯥꯛꯇꯨ ꯂꯣꯏ ꯀꯣ ꯊꯣꯛꯈ꯭ꯔꯕꯒꯤ ꯃꯥꯒꯤ ꯔꯨꯁꯇꯨ ꯂꯩꯁꯤꯔ ꯈ꯭ꯔ
ꯑꯁ ꯌꯥꯗꯦꯅꯦ
ꯀꯅꯥꯅ ꯑꯗꯨ ꯀꯣꯊꯣꯛꯈ꯭ꯔꯕ꯭ꯔꯥ ꯀꯣ ꯑꯉꯥꯡꯁꯤꯡꯅꯔ
ꯈꯪꯗꯦ ꯑꯦ ꯍꯦꯂꯒ ꯀꯅ ꯏꯃꯨꯡꯀꯣ ꯀꯣꯛꯊꯣꯔ ꯂꯩꯝꯏ ꯑꯗꯨꯝ ꯇꯧꯔ ꯂꯩꯕ ꯑꯩꯅ ꯑꯃꯨꯛꯀ ꯁꯤ ꯐꯥꯁꯅꯨ ꯍꯥꯏꯅ ꯂꯩꯕꯥꯛꯇꯨ ꯌꯥꯝ ꯍꯥꯞꯄꯤꯕ ꯑꯗꯨꯒ ꯂꯣꯏ ꯀꯣꯠꯊꯣꯛꯄꯤꯔꯒ ꯂꯩꯔꯝꯃꯦ ꯅꯍꯥꯟꯁꯨ ꯑꯗꯨꯒꯤ꯫
ꯑꯣ
ꯎꯝ
ꯈꯪꯗꯦꯍꯦ
ꯀꯃꯥꯏꯟ ꯇꯧꯕꯔ꯭ꯥ ꯈꯪꯗꯦ ꯫
ꯄꯝꯀꯤꯟꯁꯦ ꯃꯅꯥꯁꯨ ꯌꯥꯝ ꯍꯧꯋꯅꯤꯀꯣ꯫
ꯎꯝ
ꯑꯗꯨ ꯑꯩꯅꯗꯤ ꯄ꯭ꯔꯣꯕ꯭ꯂꯦꯝ ꯂꯩꯕꯒꯤ ꯆꯥꯗꯕꯅꯦ꯫ ꯅꯠꯇ꯭ꯔꯒꯗꯤ ꯑꯩ ꯗꯨꯝ ꯆꯒꯅꯤ꯫
ꯅꯍꯟꯖꯦ ꯑꯩꯅ ꯑꯥ ꯖꯨꯔꯨꯝꯗ ꯋꯥꯛꯀꯤꯡ ꯆꯠꯂꯒ ꯆꯨ ꯑ ꯏꯅꯥꯎ ꯅꯨꯄꯤ ꯑꯈꯣꯏ ꯑꯥ ꯀꯔꯤꯔꯥ ꯫ ꯂꯩꯕ ꯀꯥꯟꯗ ꯆꯠꯂꯒ ꯋꯥꯛꯀꯤꯡ ꯆꯠ ꯃꯇꯣꯟꯗꯨ ꯌꯥꯝ ꯐꯖꯕ ꯃꯣꯏꯒꯤ ꯑꯗꯨꯑ ꯫ ꯌꯦꯛꯄꯅꯤ ꯌꯦꯛꯔ ꯄꯨꯔꯛꯔꯒ ꯆꯥꯔꯒ ꯌꯥꯝ ꯍꯥꯥꯎꯕꯅꯤ ꯃꯇꯣꯟꯁꯨ꯫
ꯑꯣ
ꯑꯩꯈꯣꯏꯒꯤꯗꯤ ꯑꯁꯤ ꯃꯇꯣꯟꯗꯨ ꯌꯥꯝꯗꯕꯒꯤ ꯑꯩꯅ ꯂꯧꯗꯕꯅꯦꯕ ꯑꯗꯨꯒ꯫ ꯃꯄꯥꯟꯗꯖꯨ ꯊꯥꯕꯗꯤ ꯊꯥꯏ ꯂꯩꯗꯤ ꯂꯩ ꯑꯗꯨ ꯃꯤꯅ ꯂꯧꯕ ꯂꯧꯕ ꯑꯗꯨꯝ ꯇꯧꯕꯒꯤꯒꯣ ꯫
ꯎꯝ
ꯎꯝ ꯎꯝ ꯎꯝ ꯑꯩꯅ ꯫ ꯃꯆꯥ ꯃꯆꯥ ꯊꯣꯛꯄ ꯀꯥꯟꯗ ꯍꯥꯎꯋꯦ ꯑꯩꯅ ꯊꯥꯕꯅꯦꯕ ꯫
ꯎꯝ ꯃꯆꯥ ꯃꯆꯥ ꯊꯣꯛꯄ ꯀꯥꯟꯗ ꯌꯥꯝ ꯍꯧꯋꯦ ꯍꯣꯏ꯫
ꯎꯝ
ꯗꯤꯁ ꯌꯔ ꯑꯩ ꯌꯥꯝ ꯆꯥꯅꯤꯡꯕꯅꯦ ꯑꯗꯣ ꯫
ꯃꯆꯥ ꯃꯆꯥ ꯊꯣꯛꯄ ꯀꯥꯟꯗ ꯀꯥꯡꯁꯣꯏꯒꯨꯝꯕ ꯊꯣꯡꯖꯕ ꯌꯥꯝ ꯍꯥꯎꯋꯦ ꯗꯨꯒꯤ ꯫ ꯗꯨꯃꯥꯏꯟ ꯆꯥꯁꯦ ꯍꯥꯏꯅ ꯈꯟꯕ ꯑꯗꯨ ꯂꯩꯗꯦ꯫
ꯎꯝ
ꯁꯤꯒꯦ ꯇꯧꯋꯦ꯫
ꯑꯁ ꯑꯗꯨ ꯅꯣꯏꯁꯨ꯫ ꯑꯥ ꯃꯅꯥ ꯑꯃꯔꯛꯇꯗꯤ ꯆꯥꯕ ꯌꯥꯕ ꯃꯥꯜꯂꯦꯗ꯫ ꯅꯣꯏꯒꯤ ꯑꯩ ꯅꯍꯥꯟ ꯎꯋꯦꯕ ꯃꯄꯥꯟꯗ ꯂꯩꯕꯗꯣ꯫ ꯅꯣꯏꯒꯤ ꯒꯦꯠ ꯒꯦꯠꯇ ꯂꯩꯕ ꯅꯠꯇꯕ ꯑꯗꯨ ꯃꯄꯥꯟ ꯅꯣꯏꯅ ꯗꯁꯕꯤꯟꯒꯨꯝꯕ ꯇꯥꯏꯕ ꯃꯐꯝꯗ ꯂꯩꯕꯗꯣ꯫
ꯎꯝ
ꯑꯗꯨꯗꯤ ꯆꯥꯕ ꯌꯥꯔꯝꯒꯅꯤ꯫
ꯃꯇꯣꯟꯗꯔ꯭ ꯫
ꯎꯝ
ꯎꯝ ꯑꯗꯨꯅꯦ ꯃꯤꯅ ꯍꯦ ꯍꯦ ꯂꯧꯈꯤꯕꯗꯣ ꯑꯗꯨ ꯌꯥꯝꯗꯦꯕ꯫
ꯑꯣ
ꯎꯝ ꯈꯣꯏꯒꯤ ꯃꯦꯡꯒꯣ ꯑꯆꯧꯕ ꯑꯃ ꯐꯖꯅ ꯃꯨꯟꯕ ꯂꯩꯌꯦ ꯫ ꯇꯥꯔꯗꯤ ꯅꯂꯥꯗ ꯇꯣꯛ ꯇꯥꯅꯤꯅꯥ ꯫
ꯑ ꯍꯧꯖꯤꯛ ꯍꯧꯖꯤꯛꯅ ꯅꯂꯥꯗ ꯇꯥꯕꯁꯤꯡꯗꯤ ꯆꯥꯕ ꯌꯥꯕꯅꯤꯀꯣ꯫ ꯑꯗꯨ ꯇꯥꯕ ꯀꯨꯏꯈ꯭ꯔꯗꯤ ꯆꯥꯅꯤꯡꯉꯥꯏꯗꯣ ꯇꯜꯂꯦꯕ꯫
ꯑ ꯇꯥꯗꯦꯗ ꯇꯥꯕꯗꯤ ꯇꯥꯒꯦ ꯇꯥꯒꯅꯤ ꯍꯥꯏꯕꯅꯤ꯫
ꯎꯝ ꯑꯗꯨꯅꯦ꯫ ꯇꯥꯗ꯭ꯔꯤꯉꯩꯗꯀꯣ ꯂꯧꯊꯣꯛꯈ꯭ꯔꯗꯤ ꯐꯒꯅꯤ꯫
ꯑꯉꯥꯡꯁꯦ ꯅꯨꯡꯗꯥꯡꯗ ꯍꯧꯒꯠ ꯑꯗꯨꯝ ꯍꯧꯒꯠꯄ ꯃꯥꯜꯂꯦꯀꯣ꯫
ꯎꯝ
ꯐꯤꯚꯔ ꯗꯨꯝ ꯂꯥꯛꯄ ꯃꯥꯂꯦꯀꯣ꯫
ꯍꯣꯏ ꯐꯤꯕꯔꯗꯨ ꯐꯥꯔꯁꯇꯨꯝꯕꯗꯤ ꯂꯥꯛꯇꯦ ꯑꯌꯨꯛ ꯑꯌꯨꯛꯀ ꯀꯩꯅꯣꯗ ꯍꯧꯈ꯭ꯔꯕ ꯄꯨꯡ ꯃꯔꯤꯒꯨꯝꯕꯗ
ꯑꯣ
ꯑꯗꯨꯒ ꯍꯤꯗꯥꯛ ꯂꯩꯇꯕꯒꯤ ꯑꯩꯅ ꯈꯣꯛꯇꯨ ꯑꯩꯒꯤ ꯈꯨꯠꯅ ꯑꯗꯨꯝ ꯄꯥꯏ ꯄꯥꯏꯔꯒ ꯏꯪꯍꯜꯂꯒ ꯇꯨꯝ ꯈꯔ ꯏꯪ ꯐꯈ꯭ꯔꯕ ꯃꯥꯜꯂꯦ ꯍꯥꯏꯅ ꯍꯦꯛ ꯇꯨꯝꯕꯗ ꯑꯃꯨꯛꯀ ꯁꯥꯔꯛꯑꯦ ꯃꯥꯒꯤ ꯀꯣꯛꯇꯣ ꯑꯗꯨꯒꯤ ꯑꯩꯅ ꯏꯁꯤꯡ ꯏ ꯋꯥꯁꯔꯨꯝ ꯆꯠꯂꯒ ꯃꯄꯥꯟ ꯊꯣꯛꯂꯒ ꯂꯥꯛꯔꯒ ꯏꯁꯤꯡꯅ ꯑꯗꯨ ꯂꯧꯔꯒ ꯐꯤꯗ ꯈꯔ ꯈꯔ ꯇꯧꯕꯤꯕ
ꯎꯝ
ꯇꯒꯤ ꯇꯧꯕꯤꯔꯒ ꯃꯀꯣꯛꯇꯣ ꯈꯔ ꯏꯪꯈ꯭ꯔꯦ ꯑꯗꯨꯒ ꯑꯃꯨꯛꯀ ꯇꯨꯝꯈ꯭ꯔꯕ ꯑꯗꯨꯒ ꯃꯥꯁꯨ ꯑꯗꯨꯒ ꯑꯩꯁꯨ ꯎꯝ ꯎꯝ ꯉꯔꯥꯡ ꯍꯤꯗꯥꯛ ꯂꯧꯒꯦ ꯍꯥꯏꯔꯒ ꯏꯆꯦꯒꯤ ꯂꯩ ꯍꯥꯏꯕꯒꯤ
ꯑꯣ ꯗꯨꯞ